ꯍꯜꯂꯣ
ꯇꯥꯕꯔꯣ ꯆꯤꯆꯦ
ꯎꯝ ꯇꯥꯔꯦ
ꯎꯝ ꯀꯩ ꯀꯩꯖꯥꯡ ꯆꯔꯒꯦ
ꯀꯥꯡꯁꯣꯏ ꯆꯥꯔꯦ ꯑꯗꯨꯒ ꯃꯣꯏ ꯑ ꯁꯣꯝꯗꯒꯤ ꯀꯥꯡꯒꯧ ꯄꯤꯔꯛꯑꯦ ꯑꯗꯨꯒ ꯀꯥꯡꯒꯧꯒ ꯀꯥꯡꯁꯣꯏꯗꯨꯒ
ꯎꯝ ꯑꯁ ꯅꯍꯥꯗꯣ ꯑꯩꯈꯣꯏ ꯕꯣꯠ ꯇꯦꯛꯄ ꯄꯥꯂꯦ
ꯎ ꯃꯣꯔꯣꯛ ꯑꯇꯦꯛꯄꯒ ꯂꯣꯟꯕꯅꯦ ꯍꯣꯏꯕꯨꯗꯤ ꯀꯩꯅꯣꯅꯤꯗ ꯎꯝ ꯅꯦ ꯕꯦꯅꯥꯎꯒꯤ ꯃꯆꯥꯅꯨꯄꯤ ꯏꯆꯦ ꯄꯤꯛꯇꯣ ꯃꯣꯏꯒꯤ ꯐꯥꯝꯗꯒꯤ ꯒꯤ ꯍꯦꯜꯂꯛꯄꯅꯦ ꯍꯥꯏꯅ ꯏꯆꯦ ꯕꯦꯝꯆꯥꯅ ꯉꯔꯥꯡ ꯀꯣꯃꯥꯗ ꯈꯥꯃꯦꯟ ꯁꯤꯟꯕꯒ ꯄꯤꯔꯛꯄ ꯅꯪꯉꯣꯟꯗ ꯅꯉꯁꯥꯏ ꯍꯥꯞꯈꯤꯕ ꯈꯥꯃꯦꯟ ꯑꯁꯤꯟꯕꯗꯣ
ꯎꯝ
ꯃꯣꯏꯗꯩ ꯄꯤꯔꯛꯄꯅꯦ ꯕ ꯃꯣꯔꯣꯛ ꯑꯇꯦꯛꯄꯒ
ꯀꯩꯒꯤꯅꯣꯅꯦ ꯑꯕꯦꯝꯆꯥꯅ ꯀꯩꯒꯤ ꯄꯤꯔꯛꯏꯅꯣ
ꯁꯨꯝ ꯆꯥꯋꯣꯅ ꯄꯤꯔꯛꯄꯅꯤꯗ
ꯏꯁ ꯑꯇꯩꯗ ꯄꯤꯗꯅ
ꯍꯣꯏ ꯍꯣꯏ ꯁꯨꯝ ꯍꯥꯏꯗꯤ ꯑꯩꯈꯣꯏꯅ ꯄꯣꯠ ꯐꯗꯤꯒꯣꯝꯒꯨꯝꯕ ꯌꯣꯜꯂꯁꯨ ꯃꯣꯏꯗ ꯈꯔ ꯁꯨꯝ ꯄꯤꯕ ꯄꯤꯔꯝꯕꯒ ꯌꯥꯎꯕꯗꯣ ꯑꯗꯨꯒꯨꯝ ꯁꯨꯝ ꯑꯣꯏꯔꯝꯒꯅꯤ ꯄꯤꯔꯛꯄ ꯁꯨꯝ ꯆꯥꯎꯑꯣꯅ ꯏꯆꯦꯗꯣ ꯀꯩꯅꯣ ꯇꯧꯕꯤ ꯑꯃ ꯇ꯭ꯔꯤꯄꯨꯔꯥꯗ ꯑꯩꯈꯣꯏ ꯃꯥꯖꯨ ꯍꯥꯏꯗꯤ ꯆꯠꯄꯗꯤ ꯆꯠꯅꯤꯡꯉꯦ ꯍꯥꯏꯕꯅꯦꯕꯀꯣ ꯁꯨꯝ ꯀꯣꯏꯕ ꯑꯣꯏꯅ ꯑꯃꯨꯛꯇꯪ
ꯇ꯭ꯔꯤꯄꯨꯔꯥꯗꯕꯨ ꯀꯔꯤꯗ ꯎꯝ
ꯑꯦ ꯑꯈꯣꯃꯥꯗꯤ ꯑꯃꯨꯛꯇꯪꯗꯤ ꯑꯦꯔꯣꯄꯦꯟ ꯇꯣꯡꯅꯤꯡꯉꯦ ꯀꯥꯏ ꯑꯩꯅ ꯇ꯭ꯔꯤꯄꯨꯔꯥꯗ ꯑꯣꯖꯥ ꯑꯝꯇꯪꯗꯤ
ꯆꯠꯂꯒ ꯊꯨꯡꯚꯝ ꯂꯩꯗꯤ ꯂꯩꯇꯅ
ꯑꯗꯨꯝ ꯍꯣꯇꯦꯜ ꯍꯥꯏꯗꯤ ꯍꯣ ꯑꯗꯨꯃꯥꯏꯅ ꯑꯩꯈꯣꯏꯕꯍꯣꯏꯖꯨ ꯑꯩꯅ ꯑꯩꯈꯣꯏꯕ ꯆꯠꯅꯤꯡꯕ꯭ꯔꯥ ꯍꯪꯕꯁꯨ ꯈꯣꯏꯕꯕꯥ ꯆꯠꯅꯤꯡꯉꯦ ꯀꯥꯏ
ꯍꯝ
ꯈꯣꯕꯥꯁꯨ ꯆꯠꯅꯤꯡꯕ꯭ꯔꯥ ꯍꯪꯕꯔꯥ ꯆꯠꯅꯤꯡꯉꯤꯌꯦ ꯈꯣꯕꯥꯁꯨ
ꯑꯗꯨꯑꯣꯏꯅ ꯃꯣꯏ ꯐꯨꯜꯆꯥꯡꯉꯤꯗ ꯆꯥꯎꯆꯣ ꯍꯥꯏꯌꯨ ꯀꯩꯅꯣ
ꯃꯣꯏ ꯒꯨꯍꯥꯇꯤ ꯅꯠꯇ꯭ꯔꯣ
ꯎꯝ
ꯑꯩꯈꯣꯏꯅ ꯁꯨꯝ ꯇ꯭ꯔꯤꯄꯨꯔꯥꯒꯤ ꯃꯩꯇꯩꯒꯨꯝꯕ ꯂꯩꯕꯗꯣ ꯑꯗꯨꯒꯨꯝꯕꯗ ꯁꯨꯝ ꯆꯠꯅꯤꯡꯕ ꯋꯥꯅꯤꯗ ꯃꯥ ꯅꯠꯇ꯭ꯔꯁꯨ ꯁꯤꯜꯆꯔꯗ ꯑꯣꯏꯒꯦꯔꯥ ꯑꯁꯥꯝꯒꯤ ꯍꯣꯖꯥꯏꯒꯨꯝꯕ ꯑꯗꯨꯒꯨꯝꯕꯗ
ꯑꯩꯈꯣꯏꯅꯟꯇ ꯐꯖ ꯆꯠꯊꯗ ꯌꯥꯔꯕꯗꯨꯥꯅꯥ ꯍꯦꯛꯇ
ꯑꯗꯨꯅꯦ ꯈꯪꯅꯕ ꯑꯇꯪ ꯂꯩ ꯍꯥꯏꯗꯤꯀꯣ ꯒꯣꯍꯥꯇꯤꯗꯒꯤ ꯆꯠꯂꯒ ꯒꯨꯣꯍꯥꯇꯤꯗꯒꯤ ꯑꯃꯨꯛ ꯍꯣꯖꯥꯏ ꯑꯗꯨꯗ ꯑꯃꯨꯛ
ꯐꯤ ꯑꯗꯨꯗꯤ ꯌꯥꯝ ꯁꯥꯡꯅꯤꯌꯦ ꯇ꯭ꯔꯦꯟ ꯇꯣꯡꯉꯥ ꯆꯠꯇꯣꯏꯕ
ꯄꯩꯁꯥ ꯌꯥꯝ ꯆꯪꯒꯅꯤ ꯆꯪꯒꯗ꯭ꯔꯥ
ꯑꯗꯨ ꯏꯝꯐꯥꯜꯗꯣ ꯍꯣꯖꯥꯏꯗꯤ ꯑꯃꯨ ꯀꯩꯅꯣꯗꯤ ꯁꯨꯡꯂꯩ ꯂꯩꯔꯣ ꯑꯦꯔꯣꯄ꯭ꯂꯦꯟ ꯁꯥꯔꯚꯤꯁꯇꯤ ꯑꯩꯈꯣꯏ ꯝ ꯁꯥꯕꯅꯤꯅ ꯑꯗꯨ ꯂꯩꯐꯝ ꯆꯥꯐꯝ ꯈꯪꯉꯣꯏ ꯅꯤꯡꯊꯝꯊꯥꯗ ꯆꯠꯄ ꯅꯠꯇꯗꯤ
ꯍꯣꯏꯅꯦ ꯑꯗꯨꯃꯛ ꯀꯩ ꯇꯧꯗ꯭ꯔꯁꯨ ꯍꯣꯏ ꯑꯣꯛꯇꯣꯕꯥꯔ ꯑꯗꯨꯏ ꯑ ꯑꯗꯨꯋꯥꯏꯗ ꯆꯠꯅꯁꯨ ꯌꯥꯏꯑꯕꯀꯣ ꯑꯃꯨꯛꯇꯪꯗꯤ ꯆꯠꯇ ꯆꯠꯅꯤꯡꯕ ꯍꯣꯏꯁꯨ ꯆꯠꯅꯤꯡꯉ ꯌꯥꯕꯅꯤꯅ ꯁꯨꯝꯅ ꯈꯪꯅꯕ ꯊꯨꯡꯕ ꯑꯝꯇꯪ ꯂꯩꯔꯗꯤꯀꯣ ꯐꯒꯗꯕꯅꯤ ꯈꯪꯅꯕꯁꯦ ꯑꯃꯠꯇ ꯍꯦꯛ ꯂꯩꯇꯕ
ꯑꯗꯨꯅꯦ ꯑꯣꯏꯕ ꯌꯥꯕ ꯂꯝꯕꯤ ꯂꯩꯇꯦꯕ
ꯍꯣꯏꯅꯦ ꯑꯩꯈꯣꯏꯅ ꯆꯠꯂꯒ ꯊꯨꯡꯐꯝꯒꯤꯗꯣ ꯍꯣꯇꯦꯜ ꯅꯨꯡꯇ ꯊꯤꯔꯦꯅ ꯈꯜꯂꯁꯨ
ꯍꯣꯇꯦꯜ ꯊꯤꯔꯦꯟ ꯈꯜꯂꯦ ꯑꯩꯈꯣꯏꯅ ꯃꯩꯇꯩ ꯈꯨꯅꯨꯖꯕ ꯍꯦꯛꯇ ꯆꯪꯁꯤꯜꯂꯨ ꯌꯥꯒꯗ꯭ꯔꯥ ꯗ꯭ꯔꯥꯅꯒꯗ ꯆꯠꯄꯗꯨꯕꯣ ꯍꯥꯟꯅ ꯏ ꯄꯥꯎ ꯐꯥꯎꯅꯕ ꯑꯃ ꯇꯧꯔ ꯆꯠ ꯇꯧꯅꯗ꯭ꯔꯣ ꯑꯗꯨꯒꯨꯝꯕ ꯑꯃ ꯆꯪꯏ ꯍꯥꯏꯕ
ꯑꯗꯨ ꯅꯠꯇ꯭ꯔꯒ ꯑꯩꯍꯦꯛ ꯒꯨꯍꯥꯇꯤꯗ ꯆꯠꯂꯒ ꯀꯩ ꯃꯣꯏꯒꯤ ꯖꯨꯨꯝ ꯂꯩꯗꯥꯏ ꯖꯨ ꯂꯩꯗꯥꯏꯅꯦ ꯑꯗꯨꯗꯒꯤ ꯒꯨꯋꯥꯍꯥꯇꯤ ꯐꯥꯎꯕꯒꯤ ꯇꯤꯀꯦꯠ ꯃꯃꯥꯟ ꯀꯩꯏꯁꯨꯛ ꯆꯒꯟꯁꯤ ꯌꯥꯝꯉ ꯃꯣꯏ
ꯒꯨꯍꯥꯇꯤꯕꯨ ꯇ꯭ꯔꯦꯟꯁꯨ ꯇꯤꯛꯀꯦꯠ ꯇꯥꯡꯗꯦꯗ ꯇꯥꯡꯕꯕꯨꯗꯤ ꯑꯗꯨꯗ ꯈꯣꯛ ꯎꯃꯃ ꯁꯨꯈꯪ ꯈꯪꯅꯗꯕꯒꯤꯗ ꯀꯃꯥꯏꯅ ꯃꯤꯇꯩꯩ ꯈꯨꯟꯗ ꯆꯠꯅꯤꯡꯉꯦꯅ ꯍꯦꯛꯇ ꯆꯠꯂꯨꯕꯗꯣ ꯑꯗꯨ ꯈꯨꯗꯣꯡ ꯆꯥꯔꯣꯏ ꯍꯥꯏꯕ
ꯎ ꯑꯃꯗꯪꯅ ꯑꯃꯨꯛꯁꯦꯐ ꯌꯥꯏꯐꯕꯤ ꯍꯥꯏꯕ꯭ꯔ ꯃ ꯃꯔꯅꯥꯛꯇ ꯂꯥꯛꯑꯣꯅ ꯍꯥꯏꯕꯗꯣ
ꯑꯁ ꯑꯃꯨꯛ ꯆꯪꯈ꯭ꯔꯦ ꯑꯗꯣ ꯃꯥ ꯃꯈꯥ ꯂꯣꯏꯁꯤꯟꯈꯤꯔꯣꯏ ꯑꯃꯨꯛ ꯊꯣꯛꯂꯛꯑꯝꯃꯦ ꯁꯨꯇꯤ ꯑꯗꯨ ꯏꯔꯥꯡ ꯌꯥꯝ ꯀꯜꯂꯤꯉꯩꯗ ꯑꯃꯨꯛ ꯆꯪꯈ꯭ꯔꯦ ꯑꯩꯕꯨ ꯊꯦꯡꯅꯍꯧꯗꯦ ꯁꯨꯝꯊꯦꯡ
ꯎ ꯃꯥꯨꯛ ꯂꯥꯛꯑꯣ ꯍꯥꯏ ꯀꯩ ꯂꯝ ꯐ
ꯃꯨꯝꯕꯥꯏꯗ
ꯎꯝ
ꯑꯩ ꯁꯥꯔꯤ ꯑꯃ ꯂꯩꯔꯛꯄꯅꯦ ꯑꯗꯨꯐꯧ ꯂꯧꯍꯧꯗꯌꯦ
ꯑꯗꯨꯖꯤ ꯃ ꯀꯥꯏ ꯊꯝꯕꯕ
ꯃꯌꯨꯝꯗ
ꯑꯗꯨ ꯃꯣꯏ ꯑꯁꯨꯝꯕꯥꯏꯗꯒꯗꯤ ꯄꯩꯁꯥ ꯌꯥꯝ ꯆꯪꯅꯤꯀꯣ ꯏꯝꯝ ꯃꯨꯝꯕꯥꯏꯅꯒ ꯆꯠꯂꯗꯤ ꯄꯩꯁꯥ ꯐꯅꯌꯥꯝ ꯆꯪꯅꯤꯕ
ꯆꯪꯅꯤ ꯑꯗꯩ ꯏꯝꯐꯥꯜ ꯇꯨ ꯃꯨꯝꯕꯥꯏꯁꯨ ꯗꯥꯏꯔꯦꯛ ꯄꯥꯏꯔꯣꯏ ꯑꯗꯩ ꯀꯣꯜꯀꯇꯥꯕꯨꯛ ꯀꯣꯜꯀꯇꯥ ꯇꯨ ꯃꯨꯝꯕꯥꯏ
ꯎꯝ
ꯃꯥꯕꯨꯗꯤ ꯄꯁꯥ ꯍꯥꯏꯕꯅꯤꯅ ꯉꯥꯡꯔꯤꯅꯤ
ꯑꯁ ꯍꯣꯏ ꯌꯦꯡꯉ ꯂꯣꯏꯔꯦꯗ ꯃꯊꯪꯒꯤ ꯍꯟꯗꯛꯀꯤ ꯏꯪꯉꯛꯄꯒꯤꯗꯣ ꯑꯣꯛꯇꯣꯕꯔ ꯅꯕꯦꯝꯕꯔ ꯁ꯭ꯋꯥꯏꯗ ꯆꯠꯄ ꯉꯝꯕ꯭ꯔꯥ ꯌꯦꯡꯉꯒ ꯌꯦꯡꯉ ꯂꯣꯏꯔꯦ ꯑꯥ ꯃꯩꯇꯩ ꯈꯨꯟꯗ ꯆꯪꯗ꯭ꯔꯁꯨ ꯒꯨꯍꯥꯇꯤ ꯑꯨꯛꯇꯗꯤ ꯑꯗꯨꯝ ꯆꯠꯄꯗꯤ ꯌꯥꯏꯗꯅꯗꯤ
ꯑꯦꯔꯣꯄ꯭ꯂꯦꯟ ꯇꯣꯡꯉꯒ ꯑꯃꯨꯛ ꯑꯦꯔꯣꯄ꯭ꯂꯦꯟ ꯇꯣꯡ ꯍꯜꯂꯛꯄ
ꯃꯐꯝꯐꯝꯗ ꯂꯩꯔꯦ ꯍꯜꯂꯛꯄꯗ ꯑꯗꯨꯗ ꯅꯨꯃꯤꯠ ꯅꯤꯅꯤ ꯅꯨꯃꯤꯠ ꯍꯨꯝꯅꯤ ꯅꯤꯅꯤ ꯍꯨꯝꯅꯤꯒꯨꯝꯕꯗ ꯈꯔ ꯌꯦꯡꯍꯟꯕ ꯌꯥꯕ ꯈꯔ ꯑꯗꯨꯅꯦꯅ ꯆꯠꯂꯒ ꯂꯣꯏꯔꯦ
ꯀꯣꯏꯕꯗ ꯀꯃꯥꯏꯅ ꯆꯠꯇꯣꯏꯅꯣ ꯅꯨꯃꯤꯗꯥꯏꯪ ꯑꯩꯈꯣꯏꯗꯪ ꯇꯧꯔꯛꯇ ꯌꯥꯒꯗ꯭ꯔꯕ
ꯎꯝ ꯅꯪ ꯑꯃ ꯌꯥꯎꯔꯅꯤ ꯑꯦꯔꯣꯄ꯭ꯂꯦꯟ ꯇꯣꯡꯕ ꯍꯩꯕꯗꯤ ꯑꯗꯨꯝ ꯌꯥꯎꯔꯅꯤ ꯌꯥꯔꯦ ꯀꯩꯗꯧꯒꯦ ꯑꯩꯈꯣꯏ ꯄꯝ ꯌꯥꯎꯔꯅꯤ ꯍꯤꯟꯗꯤ ꯉꯥꯡꯕ ꯍꯩꯕꯒꯤ ꯌꯥꯔꯦꯒ ꯀꯨꯏꯗꯕꯤꯗꯔꯗꯤ ꯅꯨꯃꯤꯠ ꯃꯉꯥꯅꯤ ꯅꯨꯃꯤꯇꯪ ꯃꯔꯤ ꯃꯉꯥꯅꯤꯗ ꯑꯣꯏꯔꯁꯨ ꯌꯥꯏꯗꯅ ꯑꯃꯨꯛꯇꯪꯗꯤ ꯆꯠꯅꯤꯡꯉꯤ ꯍꯥꯏꯕꯅꯤ ꯑꯨꯛꯇꯪꯗꯤ ꯆꯠ ꯆꯠꯍꯟꯅꯤꯡꯉꯦꯕ ꯍ
ꯌꯦꯡꯖꯑꯣꯡ
ꯑꯩ ꯑꯣꯛꯇꯣꯕꯔ ꯅꯕꯦꯝꯕꯔꯗꯗꯤ ꯈꯔ ꯏꯪꯉꯛꯑꯅꯤꯗꯅ ꯑꯗꯨꯗꯗꯤ ꯆꯞ ꯆꯥꯕꯁꯦ ꯑꯗꯨꯇ ꯑꯝꯇꯪ ꯌꯦꯡꯒꯦ
ꯃꯣꯏꯗꯤ ꯁꯥꯁꯨ ꯌꯥꯝ ꯁꯥꯕꯅꯦ ꯍꯤꯌꯨꯃꯤꯗꯤꯇꯤ ꯤ ꯌꯥꯝ ꯋꯥꯡꯕꯒꯤ ꯑꯗꯨꯝ ꯎꯝꯆꯥꯛꯅ ꯂꯩꯕꯗꯣ
ꯎꯝ
ꯃꯥꯏ ꯃꯤꯠꯀ ꯄꯥꯡꯒꯣ ꯈꯪꯗꯕꯗꯣ ꯑꯗꯨ ꯑꯣꯏꯕꯅꯦꯕ
ꯃꯤꯅꯒ ꯒꯨꯍꯥꯇꯤꯗ ꯈꯤꯇꯪ ꯇꯧꯔꯀ ꯒꯨꯍꯥꯇꯤꯣꯏ ꯒꯨꯍꯥꯇꯤꯗ ꯂꯥꯏꯌꯦꯡꯕ ꯆꯠꯂꯤꯅꯦ ꯀꯥꯏꯅ ꯆꯠꯅꯩ ꯃꯌꯥꯝꯁꯦ ꯄ꯭ꯔꯥꯏꯚꯦꯠ ꯑꯣꯏꯖꯠ
ꯄꯕꯅꯤ ꯑꯩꯄꯣꯂꯣ ꯑꯗꯨ
ꯎꯝ ꯑꯗꯨꯗꯔ ꯃꯣꯏꯒꯤ ꯀꯩꯅꯣ ꯇꯈꯦꯡꯃꯒꯤ ꯃꯐꯝ ꯆꯥꯅ ꯄꯨꯨꯏꯗꯣ
ꯎꯝ ꯎꯝ ꯁꯥꯏꯁꯦ ꯕꯁ ꯑꯗꯨꯗꯩ ꯃꯣꯏꯗꯤ ꯕꯁ ꯕꯔꯥꯗꯤ ꯍꯣꯡꯕꯅꯦ
ꯕꯁ ꯔꯥꯑꯗꯤ ꯒꯨꯍꯥꯇꯤꯗ ꯂꯩꯔꯀꯥꯟꯗꯁ ꯇꯣꯡꯉꯒ ꯁꯨꯝ ꯆꯠꯄꯗꯝ ꯐꯝꯃ ꯆꯠꯄꯩ ꯇꯧꯕꯗꯣ
ꯎꯝ ꯁ ꯌꯥꯝ ꯆꯤꯟꯕꯅꯤ ꯂꯦꯞꯐꯝ ꯂꯦꯞ ꯂꯦꯞꯄ ꯆꯠꯄꯁꯨ ꯑꯣꯏꯗꯣꯏꯅꯦ ꯕꯁꯇ ꯂꯣꯏ ꯆꯠꯂꯦꯕ ꯒꯥꯌꯥꯝꯆꯥꯥ ꯌꯥꯝ ꯆꯠꯇꯦꯕ
ꯌꯦꯡꯉꯁꯤ ꯑꯗꯨꯒꯤꯗꯨ ꯖꯨꯗꯣ ꯑꯃꯨꯛ ꯆꯠꯂꯒ ꯑꯗꯨꯗꯥꯏ ꯑ ꯅꯛꯀ ꯀꯩ ꯀꯩꯅꯣ ꯂꯩꯒꯦꯗꯣ ꯃ ꯄꯦ ꯇꯥꯡꯇꯥꯡꯒꯤ ꯑꯕꯤꯗ ꯑꯗꯨꯗꯤ ꯇꯤꯀꯦꯠ ꯑꯃꯃꯗ ꯂꯨꯄꯥ ꯂꯤꯁꯤꯡ ꯑꯍꯨꯝ ꯑꯍꯨꯝꯃꯨꯛꯇꯪ ꯄꯥꯕꯗ ꯃꯤ ꯑꯃꯗ ꯂꯨꯄꯥ ꯂꯤꯁꯤꯡ ꯇꯔꯨꯛ ꯇꯔꯨꯛꯅꯤꯅꯦ
ꯎꯝ
ꯀ ꯃꯉꯥꯗꯤ ꯇꯔꯨꯛ ꯃꯉꯥ ꯀꯨꯟꯊ꯭ꯔꯥ
ꯂꯥꯛ ꯃꯌꯥ ꯆꯪ ꯂꯩꯕꯒ ꯂꯤꯁꯤꯡ ꯌꯥꯈꯩ ꯑꯣꯟꯊꯣꯛꯆꯠꯀꯅꯦꯕ
ꯍꯣꯏꯁꯤꯡ ꯍꯣꯏ ꯍꯣꯏ
ꯈꯣꯏ ꯆꯠꯂꯤꯅꯤ ꯉꯥꯏ ꯂꯣꯜꯂꯤꯁꯨ ꯑꯝꯇ ꯈꯪꯗꯅꯦ ꯍꯦꯛꯇ ꯈꯣꯏ ꯇꯧꯗꯣꯏꯁꯦ
ꯌꯥꯅꯤꯍꯦ ꯑꯩꯣꯏ ꯑꯩꯈꯣꯏꯕ ꯍꯤꯟꯗꯤ ꯉꯥꯡꯕ ꯍꯩ ꯑꯗꯨꯗꯤ
ꯍꯤꯟꯗꯤ ꯕꯖꯥꯔ ꯕ ꯁꯥ ꯈꯔꯗꯤ ꯑꯗꯨꯝ ꯌꯥꯎꯕꯅꯦꯕ
ꯑꯩꯈꯣꯏꯁꯨ ꯍꯥꯏꯗꯤꯪ
ꯌꯨꯇ꯭ꯌꯨꯨꯞꯇꯒꯨꯝꯕ ꯌꯦꯡꯉꯒ ꯁꯨꯝ ꯕꯖꯥꯔ ꯕ ꯁꯥ ꯈꯔ ꯑꯗꯨꯝ ꯉꯥꯡꯕ ꯁꯛꯄꯗꯣ ꯑꯗꯨꯗꯕꯨꯗꯤ ꯑꯗꯨꯝ ꯌꯥꯟ
ꯌꯦꯡꯁꯤꯁꯦ ꯌꯥꯅꯕ ꯇꯧꯔꯒ ꯑꯃꯨꯛꯇꯪ ꯌꯦꯡꯍꯧꯁꯦ ꯀꯜꯂꯤꯉꯩꯗ ꯅꯠꯇꯗꯤ ꯁꯣꯜꯂꯀꯥꯟꯗ ꯑꯃꯨꯛ ꯄꯨꯔꯒ ꯆꯠꯄꯗꯣ ꯑꯃꯨꯛ ꯌꯥꯔꯣꯏꯕ
ꯎꯝ
ꯃꯣꯏꯅ ꯃꯊꯟꯇ ꯀꯨꯆꯠ ꯀꯨꯆꯠ ꯆꯠꯆꯕ ꯉꯝꯃꯤ ꯀꯥꯟꯅꯗꯅ ꯌꯥꯎꯏ
ꯑꯈꯣꯏ ꯅꯍꯥꯟꯋꯥꯏ ꯂꯩꯔꯛꯄ ꯍꯣꯇꯦꯜꯗꯨꯗꯤ ꯑꯦ ꯂꯍꯥꯗꯤ ꯕꯥꯆꯧ ꯆꯠꯂꯗꯤ ꯀꯩꯅꯣꯗ ꯂꯩ ꯌꯥꯅꯤ ꯃꯅꯤꯄꯨꯔ ꯕꯥꯕꯟꯗ ꯂꯩ ꯌꯥꯅꯤ
ꯃꯥ ꯌꯥꯎꯋ ꯃꯅꯤꯄꯨꯔ ꯃꯅꯤꯄꯨꯔ ꯕꯥꯕꯟꯗ ꯑꯈꯣꯏꯅ ꯂꯩꯖꯒꯦ ꯍꯥꯏꯗꯤ ꯌꯥꯔꯣꯏꯗ꯭ꯔꯣ ꯃꯥ ꯌꯥꯎꯗ꯭ꯔꯥꯗꯤ
ꯌꯥꯕꯨꯗꯤ ꯌꯥꯕ ꯌꯥꯏ ꯑꯗꯣ ꯃꯣꯏꯒꯨꯝꯕ ꯑꯗꯨꯒꯒꯨꯝꯕ ꯑꯣꯏꯕꯗꯨꯅ ꯐꯩꯌꯦꯕ ꯈꯤꯇꯪ ꯍꯝ ꯃꯥꯏ ꯑꯗꯨꯝ ꯅꯍꯥꯃꯨꯛꯁꯨ ꯑꯩꯅ ꯆꯠꯄꯗꯣ ꯃꯅꯤꯄꯨꯔ ꯕꯥꯕꯟꯗ ꯂꯩꯌꯣ ꯍꯥꯏꯕꯅꯦꯕ ꯍ ꯅ ꯂꯥꯞ ꯑꯄꯦ ꯃꯅꯤꯄꯨꯔ ꯕꯥꯕꯟꯗꯤ ꯑꯃꯨꯛ ꯂꯥꯞꯄꯦꯕ ꯆꯠꯇꯣꯏꯗꯣ ꯑ ꯈꯟꯕ
ꯑꯩꯉ ꯑꯈꯣꯏ ꯃꯥꯗ ꯆꯂ ꯂꯣꯏꯔꯦ ꯀꯩꯗꯧꯔ ꯄꯩꯁꯥ ꯀꯌꯥꯝ ꯆꯪꯅꯤꯡꯒꯦ ꯍꯣꯇꯦꯜ ꯑꯈꯣꯏꯅ ꯀꯥꯕ ꯕꯔꯥꯅꯦ ꯀꯩꯅꯣ ꯀꯥ ꯃꯈꯛ ꯑꯥ ꯀꯣ ꯍꯣꯏ ꯏꯅꯦ ꯀꯥ ꯑꯃ ꯀꯥ ꯑꯃꯇꯪ ꯂꯧꯔ ꯂꯣꯏꯔꯦꯒꯗꯧꯒꯦ ꯑꯩꯈꯣꯏ ꯄꯨꯂꯞ ꯑꯩꯈꯣꯏ ꯃꯉꯥꯃꯛ ꯄꯨꯂꯞ ꯂꯩꯔ ꯂꯣꯏꯔꯦꯅ ꯍꯥꯏꯕꯅꯦꯕꯀꯣ ꯏ ꯀ
ꯑꯗꯨꯗꯤ ꯊꯝꯃꯒꯦꯔꯥ ꯇꯥꯕ꯭ꯔꯣ
ꯐꯔꯦ ꯑꯗꯨꯗꯤ ꯑꯩ ꯊꯝꯃꯒꯦ ꯑꯗꯨꯗꯤ ꯇꯥꯏꯌꯦ ꯇꯥꯏꯌꯦ
ꯊꯝꯃꯨ ꯊꯝꯃꯨ
ꯎꯝ